ꯍꯂꯣꯑꯣ
ꯆ ꯆꯔꯔꯕꯣ
ꯍꯦꯜꯂꯣ
ꯊ
ꯑꯔꯦ ꯅꯪꯗꯤ ꯆꯥꯔꯕꯣ ꯇꯥꯏꯌꯦ ꯇꯥꯗꯕ꯭ꯔꯣ
ꯆꯔꯦ ꯆꯔꯦ ꯇꯥꯏ ꯍꯧꯖꯤ
ꯀꯗ
ꯀꯥꯏꯒꯣꯟꯅꯁꯨꯣ
ꯀꯖ ꯄꯣꯏ ꯇꯥꯏꯌꯦ
ꯑꯥ
ꯇꯥꯔꯌꯦ ꯈꯣ ꯍ ꯇꯧꯗꯦ
ꯁꯨꯡꯅ ꯅꯪꯦ
ꯑꯥ ꯑꯩꯁꯨ ꯁꯨꯝ ꯂꯥꯛꯑꯦ ꯑꯁ ꯁꯥꯃꯟꯕꯒꯤ
ꯍꯣꯏ ꯁꯃꯟꯕꯒꯤ ꯀꯩ ꯍꯥꯏꯅꯤ
ꯎꯝ
ꯑ
ꯐꯦꯟ ꯂꯩꯇ꯭ꯔꯗꯤ ꯍꯤꯡꯕ ꯉꯝꯃꯁꯦ ꯑꯣꯏꯗꯔꯁꯦ
ꯑ
ꯑꯕ꯭ꯔꯣ ꯍꯂꯣ ꯍꯜꯂꯣ